ꯍꯜꯂꯣ
ꯍꯣꯏ ꯇꯥꯏꯌꯦ
ꯑꯣ ꯑꯣ ꯆꯥꯛꯆꯔꯕ꯭ꯔꯣ
ꯆꯥꯛ ꯆꯥ ꯍꯣꯏ ꯉꯁꯥꯏꯅ ꯂꯣꯏꯈ꯭ꯌꯦꯗ ꯆꯥꯛ ꯆꯥꯕꯗꯤ
ꯀꯔꯤ ꯃꯊꯦꯜ ꯆꯥꯕꯅꯣ ꯉꯁꯤꯗꯤ
ꯉꯁꯤꯁꯦ ꯌꯦꯟꯁꯥꯡ ꯍꯥꯎꯇꯤ
ꯀꯔꯤ ꯀꯔꯤꯒꯤ ꯍꯥꯎꯇꯕ꯭ꯔꯥ
ꯍꯥꯎꯋꯤꯗ ꯍꯥꯎꯋꯤꯗ ꯁꯨꯝ ꯍꯥꯏꯕꯅꯤ ꯑꯥꯝ ꯆꯤꯡꯒꯤ ꯌꯦꯟꯁꯥꯡ ꯌꯥꯝ ꯍꯥꯎꯋꯦ ꯑꯩꯒꯤ ꯍꯣꯏ ꯆꯤꯡꯒꯤ ꯌꯦꯟꯁꯥꯡ ꯆꯤꯡ ꯌꯦꯟꯁꯥꯡ ꯍꯥꯏꯅ ꯈ꯭ꯋꯥꯏꯗꯒꯤ ꯄꯥꯝꯖꯕꯀꯣ
ꯑꯥ ꯑꯥ
ꯏꯃꯥ ꯏꯃꯥꯅ ꯊꯣꯡꯕꯤꯔꯦ ꯑꯗꯨꯒꯤ ꯆꯥꯛꯁꯦ ꯑꯅꯤ ꯆꯥꯔꯦ ꯍꯧꯖꯤꯛ ꯑ ꯑꯅꯤ ꯑꯅꯤ ꯆꯥꯔꯦ
ꯑꯣ
ꯃꯈꯣꯏ ꯇꯧꯕ ꯃꯇꯨꯡꯗ
ꯆꯤꯡꯒꯤ ꯆꯤꯡꯒꯤ ꯏꯟꯁꯥꯡꯗꯤ ꯌꯥꯝ ꯍꯥꯎꯕꯅꯦ
ꯍꯣꯏ
ꯑꯈꯣꯏꯗꯤ ꯀꯩꯅꯣ ꯍꯋꯥꯏꯒꯨꯝꯕ ꯆꯥꯏꯌꯦ
ꯍꯋꯥꯏꯒꯗꯤ ꯃꯤ ꯑꯆꯧ ꯑꯆꯧꯕꯒꯤ ꯍꯦꯟꯁꯥꯡꯅꯦ ꯀꯩꯅꯣ
ꯑꯗꯨ ꯑꯣꯏꯔꯁꯨ ꯑꯈꯣꯏꯗꯤ ꯑꯗꯨꯒꯨꯝꯕ ꯆꯥꯔꯁꯨ ꯑꯃꯨꯛꯀ ꯆꯥꯎꯔꯔꯣꯏꯌꯦ
ꯆꯥꯎꯒꯅꯤꯗ
ꯆꯥꯎꯔꯔꯣꯏ ꯑꯈꯣꯏꯒꯤ ꯑꯈꯣꯏꯒꯤ ꯕꯥꯎꯟꯗꯔꯤꯗꯣ ꯑꯈꯣꯏꯒꯤ ꯂꯤꯃꯤꯠꯗꯣ ꯂꯣꯏꯈ꯭ꯔꯦ
ꯀꯩꯁꯨ ꯀꯥꯏꯗꯦ ꯆꯥꯎꯒꯅꯤꯌꯦ ꯆꯥꯎꯒꯅꯤ ꯆꯒꯅꯤ
ꯆꯥꯎꯃꯜꯂꯒ ꯍꯣꯔꯦꯟ ꯃꯤꯅ ꯎꯔꯒ ꯀꯤꯒꯅꯤ ꯑꯩꯈꯣꯏ
ꯀꯤꯔꯣꯏꯗ ꯑꯩꯗꯤ ꯆꯥꯎ ꯑꯩꯗꯤ ꯆꯥꯎꯕ ꯃꯤꯁꯤꯡꯒꯤ ꯄꯥꯝꯃꯦ
ꯑꯦꯁ
ꯑꯁꯦꯡꯕꯅꯦ
ꯑꯣ ꯌꯥꯏ ꯑꯗꯨꯗꯤ ꯅꯪꯗꯤ ꯆꯥꯎꯕ꯭ꯔꯥ ꯑꯗꯨꯗꯤ
ꯆꯥꯎꯗꯦ ꯑꯗꯨꯒꯤꯅꯤ
ꯑꯣ ꯑꯩꯈꯣꯏꯁꯨ ꯄꯤꯛꯇ꯭ꯔꯨꯅꯦ
ꯑꯩꯁꯦ ꯑꯩꯁꯦ ꯄꯤ ꯑꯥ ꯄꯤꯛꯏ ꯍꯥꯏꯕ ꯇꯥꯔꯦ ꯑꯗꯨꯒꯤ ꯑꯩꯁꯤ ꯆꯥꯎꯕ ꯃꯤꯁꯤꯡ ꯄꯥꯝꯃꯤ
ꯑꯣ ꯀꯟꯅ ꯊꯤꯔꯣ ꯑꯗꯨꯗꯤ ꯆꯥꯎꯕ ꯃꯤ
ꯊꯤꯔꯤꯕꯅꯤꯅꯦ ꯍꯧꯖꯤꯛꯁꯨ ꯀꯟꯅ ꯊꯤꯒꯦ ꯍꯧꯖꯤꯛꯁꯨ ꯀꯟꯅ ꯊꯤꯔꯤ
ꯑꯣ ꯌꯥꯏꯌꯦ ꯑꯗꯨꯗꯤ
ꯊꯤꯔꯤꯌꯦ ꯍꯧꯖꯤꯛꯁꯦ
ꯊꯤꯕ ꯐꯪꯗ꯭ꯔꯤꯕ꯭ꯔꯥ
ꯐꯪꯉꯦ ꯑꯗꯨꯕꯨ ꯑꯃꯨꯛꯀ ꯊꯤꯒꯦ
ꯑꯣ ꯊꯤꯌꯨ ꯃꯌꯥꯝ ꯊꯤꯌꯨ ꯅꯪꯗꯤ
ꯊꯤꯔꯒ ꯈ꯭ꯋꯥꯏꯗꯒꯤ ꯐꯖꯕꯀꯣ ꯑꯩ ꯂꯧꯌꯣꯍꯦ
ꯑꯣ ꯌꯥꯏꯗꯣ ꯅꯪꯒꯤ ꯀꯨꯁꯤ ꯅꯪꯒꯤ ꯑꯣꯏꯗꯣꯔꯤꯕꯅꯤꯅ ꯅꯪꯒꯤ ꯀꯨꯁꯤ
ꯑꯗꯨꯅꯦ ꯑꯗꯨꯅꯦ ꯅꯪꯗꯤ ꯂꯩꯔꯝꯒꯅꯤꯀꯨ
ꯑꯁ ꯑꯈꯣꯏꯗꯤ ꯃꯤꯁꯨ ꯂꯩꯇꯦ
ꯃꯤꯁꯨ ꯂꯩ
ꯑꯈꯣꯏꯗꯤ ꯊꯤꯕꯅꯤꯅ ꯃꯤꯁꯨ ꯂꯩꯇꯦ
ꯃꯤ ꯂꯩꯇꯦ ꯂꯩꯇꯦ ꯍꯥꯏꯔꯒ ꯑꯩ ꯑꯗꯨꯅꯦ ꯍꯧꯖꯤꯛꯀꯥꯟꯒꯤ ꯂꯩꯁꯥꯕꯤ ꯍꯥꯏꯕꯗꯣ ꯍꯪꯕ ꯃꯇꯝꯗꯤ ꯂꯩꯇꯦ ꯂꯩꯇꯦ ꯂꯩꯇꯦ ꯍꯥꯏꯗꯤ ꯍꯩꯌꯥ ꯅꯨꯡꯗꯥꯡꯗꯤ ꯇ꯭ꯋꯦꯟꯇꯤ ꯐꯣꯔ ꯑꯋꯔꯁ ꯂꯥꯏꯟ ꯊꯝꯃꯒ ꯇꯨꯝꯕ ꯀꯨꯝꯕꯀꯣ
ꯏ ꯑꯩꯈꯣꯏꯗꯤ ꯂꯥꯏꯟꯗ ꯂꯩꯇꯦꯅ ꯍꯧꯖꯤꯛꯁꯨ
ꯍꯣꯏ ꯑꯗꯨꯕꯨ ꯃꯈꯣꯏꯁꯦ ꯑꯩꯅ ꯇꯧꯔꯛꯑꯅꯨ ꯑ ꯃꯤ ꯑꯗꯨꯒ ꯑꯩꯅ ꯇꯧꯔꯛꯑꯣ ꯇꯝ ꯃꯒꯨꯝꯕ ꯑꯗꯨꯒ ꯃꯈꯣꯏꯁꯤ ꯃꯤ ꯑꯇꯣꯞꯑꯄꯨ ꯋꯥꯔꯤ ꯁꯥꯟꯅꯔꯤ ꯑꯗꯨꯒ ꯍꯥꯏꯕ ꯑꯗꯨ ꯁꯨꯃꯥꯏꯅ ꯍꯥꯏꯌꯦ ꯃꯗꯨ ꯑꯗꯨꯅꯦ ꯃꯗꯨꯁꯤꯡꯗꯣ ꯃꯗꯨꯁꯤꯡꯁꯤꯅ ꯑꯩ ꯑꯩꯈꯣꯏꯗ ꯂꯩꯗꯦ ꯑꯩꯈꯣꯏꯗꯤ ꯁꯨꯃꯥꯏꯅ ꯇꯧꯗꯦ ꯑꯈꯣꯏꯗꯤ ꯅꯨꯄꯥ ꯂꯩꯇꯦ ꯑꯗꯨ ꯑꯗꯨ ꯍꯥꯏꯕ ꯃꯤꯁꯤꯡꯅꯤꯅꯦ ꯃꯈꯣꯏ ꯂꯩꯕꯗꯨ ꯆꯨꯝꯕ꯭ꯔꯣ ꯇꯥꯕ꯭ꯔꯣ ꯍꯜꯂꯣ ꯇꯥꯕ꯭ꯔꯣ ꯇꯥꯕ꯭ꯔꯣ ꯍꯜꯂꯣ ꯇꯥꯕ꯭ꯔꯣ ꯍꯜꯂꯣ ꯇꯥꯕ꯭ꯔꯨ